ꯑꯣ ꯆꯥꯛꯁꯔꯕꯣ?
ꯆꯥꯔꯦ ꯉꯁꯥꯏꯗꯒꯤ ꯁꯤꯗꯤ
ꯍꯣ ꯀꯣ ꯀꯩꯅꯣ ꯑꯥ ꯇꯥꯏ ꯆꯨꯝꯃꯦ꯫
ꯌꯥ ꯃꯨꯛꯇꯁꯨ ꯆ
ꯍꯥꯥ
ꯐꯅꯃꯁꯨ ꯀ ꯃꯄꯥꯟꯗ ꯊꯣꯡꯉꯛꯑꯒꯀꯣ ꯅꯣꯡ ꯇꯥꯔꯝꯕ
ꯁꯦ ꯀꯣ ꯀꯩꯅꯣ ꯑ ꯀꯣ
ꯍꯥꯥ
ꯉꯥꯏꯈꯣ ꯉꯥꯏꯈꯣ ꯑꯩ ꯀꯩꯅꯣꯝ ꯀꯩꯅꯣ ꯍꯥꯏꯔꯛꯀꯦ꯫
ꯆꯦꯔꯤ ꯌꯦꯡꯉꯣ ꯎꯕ꯭ꯔꯥ ꯑꯩꯅ
ꯃꯥ ꯃꯥ ꯀꯣ ꯑ ꯍꯦꯗ
ꯑꯩ ꯀꯩꯅꯣꯝ ꯀꯩꯅꯣꯒꯤ ꯐꯅꯦꯛ ꯀꯩꯅꯣꯝ ꯁꯦꯍꯟꯈꯤꯒꯦꯕ
ꯐꯃꯦ
ꯌꯥꯔꯦ ꯍꯣꯏ
ꯄꯥꯏꯌꯣ ꯀꯅꯥꯅꯣ
ꯑꯦ ꯑꯦ ꯑꯦ
ꯀ ꯀꯟ ꯆꯨꯔꯤꯨ꯫
ꯀꯥꯟ ꯑ ꯃꯥ ꯈꯨꯝꯁꯨ ꯈꯨꯝꯃꯛꯇꯅ ꯍꯂꯣ
ꯍꯂꯣ
ꯍꯜꯂꯣ ꯇꯔꯕꯔꯣ
ꯌꯥꯝ ꯇꯞꯄꯦ꯫ ꯑꯩꯗꯤ ꯃꯤꯉꯦꯛꯇ ꯀꯧꯅꯤꯡꯉꯛꯑꯦ꯫
ꯌꯥꯔꯦ ꯅꯪꯒꯤꯗꯣ
ꯌꯥꯔꯦꯅꯒꯗꯦ ꯅꯪ ꯀꯩꯗꯧꯔꯤꯒꯦ ꯂꯩꯌꯦ꯫
ꯍꯥꯥ ꯅꯨꯡꯉꯥꯏꯔꯤꯕꯣ ꯅꯣꯏꯕꯣ
ꯅꯨꯡꯉꯥꯏꯔꯤꯌꯦ ꯅꯪꯗꯤ ꯁꯨꯡꯂꯥꯛ ꯂꯥꯛꯇꯦ꯫
ꯑꯩꯗꯣ ꯑꯁꯤꯗ ꯂꯩꯔꯕ ꯑꯗꯨꯒꯤ
ꯊꯣꯛꯂꯛꯈꯤꯔꯣꯏꯗ꯭ꯔꯣ?
ꯌꯨꯝ ꯑꯩꯁꯨ ꯊꯣꯛꯂꯛꯅꯤꯡꯉꯦ ꯑꯗꯣ ꯈꯪꯗ꯭ꯦ ꯍꯧꯖꯤꯛꯄꯣ
ꯎꯝ
ꯑꯗꯨꯗ ꯊꯣꯛꯂꯛꯁꯤꯔꯥ ꯅꯠꯇ꯭ꯔꯒ ꯑꯃꯨꯛ ꯑꯃꯨꯛ ꯂꯩꯁꯤꯔꯅ ꯍꯣꯏ ꯂꯥꯛ
ꯂꯗꯤ ꯀ ꯂꯥꯛ ꯎꯝ ꯅꯪꯒꯤ ꯁꯛꯇꯝꯗꯣ ꯎꯗꯕ ꯀꯨꯏꯔꯦ
ꯑꯁ ꯑꯁ ꯌꯥꯔꯦ꯫
ꯌꯥꯔꯦ
ꯎꯝ ꯑꯗꯨ ꯍꯥꯏꯔꯒ ꯑꯃ ꯎꯜꯂꯥꯎꯕꯤꯗꯨꯗꯤ ꯌꯥꯝ ꯊꯥꯖꯗꯦꯗꯅ ꯃꯥꯗꯤ ꯂꯨꯍꯣꯡꯈ꯭ꯔꯦ ꯉꯔꯥꯡꯅ
ꯑꯆꯧꯕꯗꯣ
ꯑꯍꯣꯏ ꯑꯆꯧꯕꯗꯣ ꯎꯝ ꯅꯣꯏ ꯌꯥꯝ ꯄꯨꯟꯅ ꯆꯠꯄ꯭ꯔꯥ
ꯆꯂꯦ
ꯑꯣ ꯀꯃꯥꯏ ꯀꯃꯥꯏ ꯇꯧꯔꯒꯦ ꯃꯥꯗꯤ ꯅꯨꯡꯉꯥꯏꯔꯝꯅꯤ
ꯃꯥꯗꯤ ꯅꯨꯡꯉꯥꯏꯈ꯭ꯔꯦ ꯄꯩꯁꯥ ꯄꯥꯏꯕꯗ ꯂꯨꯍꯣꯡꯈ꯭ꯔꯕꯅꯤꯅ ꯐꯖꯩꯌꯦ ꯆꯦꯜꯂꯤ ꯖꯦꯂꯤ ꯐꯇꯣ ꯁꯨꯇ ꯇꯧꯔꯤꯌꯦ ꯃꯤꯡ ꯄꯪꯒꯅꯣ ꯍꯥꯏꯕꯛꯇ ꯀꯔꯤ ꯑꯩꯗꯤ ꯀꯔꯝ ꯀꯥꯟꯗꯗꯤ ꯀꯩꯅꯣ ꯅꯪꯒꯅ ꯅꯪꯒꯤꯗꯤ ꯅꯪꯒꯤꯗꯤ ꯏ ꯀꯥꯏ ꯆꯠꯈ꯭ꯔꯦ ꯑꯩꯗꯤ ꯌꯥꯗ꯭ꯔꯦ ꯑꯩ
ꯑꯗ
ꯄꯥꯝꯗ꯭ꯔꯦ
ꯑꯩ ꯄꯥꯝꯗꯦ
ꯑꯣ ꯅꯪ ꯄꯥꯟꯗ꯭ꯔꯦ ꯍꯧꯖꯤꯛꯀꯥꯟ
ꯍꯣꯏ ꯌꯥꯝꯅ ꯀꯩꯅꯣ ꯇꯣꯛꯁꯤꯛ ꯑꯣꯏꯕꯀꯣ ꯑꯗꯨꯒꯤ
ꯀꯨꯀꯤꯌꯥ ꯑꯣ ꯑꯦ ꯅꯪ ꯍꯥꯏꯁ ꯆꯨꯝꯕ꯭ꯔꯥ
ꯀꯔꯤꯅꯣ
ꯑꯥꯔꯃꯤ ꯍꯥꯏꯌꯦꯑꯦ
ꯑ
ꯃꯤꯒꯤ ꯗꯥꯃ ꯏꯗꯣ ꯏꯁꯦ ꯁꯤꯜ ꯂꯥꯎꯑꯣ ꯏꯁꯄꯤꯀꯔ ꯊꯥꯕ ꯌꯥꯗꯕ꯭ꯔꯥ ꯌꯥꯗꯤꯌꯦ ꯑꯁ ꯅꯣꯏꯒꯤ ꯔꯨꯜꯁꯤꯗꯤ ꯂꯣꯏꯔꯦ
ꯎ ꯅꯪ ꯅꯪ ꯅꯪꯗꯤ ꯇꯧꯗ꯭ꯔꯣ
ꯇꯧꯗꯤꯌꯦ
ꯇꯧꯗꯪꯁꯨ
ꯑꯩ ꯌꯥꯗꯦ ꯍꯥꯏꯌꯦ ꯃꯥꯅ ꯐꯣꯟ
ꯀꯗꯤ ꯄꯁ ꯄ ꯍꯥꯏꯗꯅꯤ ꯀꯩꯅꯅꯦ ꯇꯗ ꯀꯔ ꯀꯦꯇ꯭ꯔꯦ ꯑꯣ
ꯎꯝ ꯅꯪ ꯀꯅꯥꯒ ꯂꯩꯒꯦ
ꯑꯩꯌꯣ ꯑꯩꯈꯣꯏ ꯏꯅꯦꯒ ꯄꯨꯟꯅ ꯂꯩ
ꯎꯝ ꯂꯣꯏ ꯅꯪ ꯀꯩ ꯇꯧꯔꯤꯅꯣ
ꯕꯤ ꯑꯦ ꯁꯤ ꯑꯩ ꯂꯣꯏꯔꯦ ꯍꯟꯗꯛ
ꯑꯁ ꯋꯥ
ꯑꯦꯁꯦ ꯑꯃꯁꯔ ꯇꯝ ꯅꯒ ꯐ ꯑꯃꯨꯛ ꯊꯣꯛꯑꯒ ꯀꯔꯤ ꯀꯔꯤꯅꯣ ꯑꯦꯛꯖꯥꯝ ꯀꯔꯤ ꯀꯔꯤ ꯂꯩꯕ ꯑꯗꯨꯗꯣ ꯇꯧꯒꯦꯅ ꯇꯧꯕꯅꯦ ꯅꯣꯏꯗꯤ ꯀꯔꯝ ꯀꯥꯟ ꯂꯣꯏꯗꯣꯏꯅꯣ ꯅꯣꯏꯕꯨ ꯂꯣꯏꯗ꯭ꯔꯤꯕꯣ
ꯍꯥꯏꯕꯅꯦ ꯑꯗꯨꯒ ꯂꯣꯏꯗ꯭ꯔꯦ ꯑꯩꯣꯏ ꯑꯦꯛꯖꯥꯝ ꯇꯧꯕꯤꯗ꯭ꯔꯦ
ꯅꯣꯏꯗꯤ ꯂꯣꯏꯅ ꯄꯨꯟꯅ ꯎꯝ ꯆꯞ ꯃꯥꯟꯅꯩꯀꯣ ꯅꯣꯏꯒꯤꯗꯣ
ꯑꯗꯨ ꯁꯤꯝꯇ ꯊꯨꯞꯆꯜꯂꯨꯁꯦ ꯁꯦ ꯑꯥ ꯋꯥꯔꯦ ꯇꯝꯅꯤꯡꯗ꯭ꯔꯦ
ꯅꯣꯏꯗꯤ ꯊꯕꯛ ꯆꯠ ꯆꯠ ꯆꯠ ꯐꯪꯈ꯭ꯔꯅꯤꯗꯅ
ꯎꯝ
ꯅꫭꯏꯕꯣ
ꯍꯥꯥ
ꯌꯥꯝꯅ ꯕꯌꯨꯖꯤ ꯑꯣꯏꯕꯣ
ꯐꯣꯇꯣ ꯀꯥꯄꯤꯌꯦ
ꯑ
ꯅꯣꯏꯒꯤ ꯗ꯭ꯔꯦꯁ ꯎꯝ
ꯀꯔꯤꯒꯤ ꯗꯗꯦꯁꯅꯣ
ꯑꯁ ꯖꯦꯔꯤ ꯗ꯭ꯔꯦꯁ ꯗ꯭ꯔꯦꯁ ꯌꯥꯝ ꯀꯥꯞꯄꯤꯁꯤ ꯀꯔꯤꯅꯣ
ꯅꯣꯏꯗꯤ ꯏꯟꯁꯇꯥꯗꯒ ꯌꯥꯝꯅꯩꯅ ꯊꯥꯔꯛꯏꯗꯅ ꯑꯩ ꯑꯩꯈꯣꯏꯗꯤ ꯂꯥꯏ
ꯀꯅꯥꯅꯣ ꯂꯩꯔꯁꯨꯌꯥꯅꯤ ꯍꯣꯏ ꯏꯟꯆꯦꯁꯤꯄꯤ ꯁꯨꯝꯁꯤꯕꯣ ꯃꯍꯎꯁꯪ ꯉꯥ ꯅꯣꯡ ꯆꯪꯖ ꯂꯩꯔꯝꯃꯤ ꯂꯤꯞ ꯏꯁꯇꯤꯛꯅꯔ ꯀꯩꯅꯣ ꯄꯤꯁꯨꯝꯗ ꯂꯤꯕ ꯂꯩꯥꯏꯅꯅ ꯁꯪꯕ ꯍꯥꯏꯔꯛꯑꯣ ꯌꯥꯏ ꯖꯦꯔꯤꯕꯤꯟꯁꯤꯗꯤ
ꯇꯥꯕ꯭ꯔꯣ ꯍꯜꯂꫭ ꯇꯥꯕ꯭ꯔꯣ ꯇꯥꯕ꯭ꯔꯣ ꯇꯥꯗꯕꯔꯣ ꯍꯜꯂꯣ ꯍꯜꯂꯣ ꯇꯥꯕ꯭ꯔꯣ ꯁꯛ ꯐꯖꯕꯤ ꯃꯌꯥꯝꯁꯦ ꯇꯥꯗ꯭ꯔ ꯃꯥꯜꯂꯦ ꯍꯜꯂꯣ ꯇꯥꯕꯔꯣ ꯎꯝ ꯍꯜꯂꯣ ꯑꯣꯂꯣ ꯅꯣꯏ ꯈꯣꯟꯖꯦꯜꯗꫭ ꯑꯝꯇ ꯇꯥꯗ꯭ꯔꯦ ꯇꯥꯕꯔꯣ ꯍꯜꯂꯣ ꯇꯥꯕꯔꫭ ꯇꯥꯕ꯭ꯔꯣ ꯇꯥꯗꯕ꯭ꯔꯣ ꯍꯜꯂꯣ ꯍꯜꯂꯣ ꯑ ꯅꫭꯏꯕꯣ ꯇꯥꯔꯕ꯭ꯔꯣ ꯎꯝ ꯇꯥꯗꯤꯌꯦ ꯇꯥꯕ꯭ꯔꯣ